ꯍꯜꯂꯣ
ꯇꯥꯕ꯭ꯔꯣ
ꯑ ꯑꯧ ꯑꯧ ꯇꯥꯔꯦ ꯇꯥꯔꯦ
ꯑꯥ ꯀꯩꯗꯧꯔꯤꯒꯦ
ꯑꯩꯁꯦ
ꯑꯥ
ꯁꯨꯝ ꯊꯕꯛ ꯃꯇꯦꯛ ꯃꯇꯦꯛ ꯂꯣꯏꯁꯜꯂꯤꯕ ꯀꯩꯁꯨꯕꯨꯗꯤ ꯀꯩꯅꯣ ꯇꯧꯕ ꯅꯠꯇꯦꯗ ꯊꯕꯛ ꯃꯆꯥ ꯃꯆꯥ ꯁꯨꯝ ꯂꯣꯏꯁꯜꯂꯝꯕꯅꯤ
ꯀꯩ ꯃꯊꯤ ꯅꯨꯡ ꯈꯣꯏ ꯁꯨꯝ ꯂꯩꯔꯤ ꯑꯩꯈꯣꯏꯁꯨ ꯑꯩꯁꯨ ꯊꯥꯕꯛ ꯍꯜꯂꯛꯄꯗ ꯉꯥꯏꯔꯤ
ꯑꯥ
ꯍꯜꯂꯛꯄꯒ ꯑꯩꯁꯨ ꯅꯤꯡꯁꯤꯡꯉꯤꯏꯅꯦ ꯐꯣꯟ ꯇꯧꯔꯒ ꯀꯃꯥꯏ ꯀꯃꯥꯏꯅ ꯇꯧꯔꯤꯒꯦꯅ
ꯑꯥ
ꯀꯩꯩ ꯖꯥꯡ ꯆꯥꯔꯦ ꯏꯆꯦ
ꯉꯁꯤꯗꯣ ꯀꯥꯡꯁꯣꯏ ꯆꯥꯏ
ꯑꯣ
ꯑꯥ ꯈꯥꯃꯦꯟ ꯁꯤꯟꯕ ꯀꯥꯡꯁꯣꯏ
ꯑꯣ ꯑꯣ ꯑꯍꯥꯎꯕ ꯏꯖꯥꯡꯅꯤꯅꯦ
ꯑꯍꯥꯎꯕ ꯏꯟꯖꯥꯡꯅꯤ
ꯍꯥꯎꯕꯅꯦ ꯑꯆꯝꯕ ꯍꯧꯖꯤꯛꯇꯤ ꯀꯥꯜꯂꯦꯟꯅꯤꯅ ꯑꯆꯝꯕ ꯆꯥꯕꯗꯣ ꯍꯥꯎꯋꯤꯗꯅ
ꯎꯝ
ꯗꯗꯥ ꯍꯣꯏ ꯏꯅꯦ ꯍꯣꯏꯗꯤ ꯑꯅꯥ ꯑꯌꯦꯛ ꯌꯥꯎꯗꯦ
ꯗꯗꯥꯁꯨ ꯍꯣꯏ ꯄꯣꯞ ꯇꯨꯅ ꯅꯥꯕꯗꯤ ꯅꯠꯇꯦ ꯑꯅꯥꯕꯁꯦ ꯑꯗꯨꯒ ꯏꯃꯥꯗꯤ ꯈꯔ ꯁꯣꯜꯂꯦ
ꯑꯣ
ꯏꯃꯥꯗꯤ ꯈꯔ
ꯑꯍꯜ ꯑꯣꯏꯔꯛꯑꯕꯅꯤꯅ
ꯑꯍꯟ ꯂꯩꯅꯥ ꯑꯗꯨꯅꯤ ꯅꯣꯡꯃꯅ ꯍꯦꯛ ꯈꯔ ꯁꯣꯟ ꯅꯣꯡꯃꯅꯦ ꯈꯔ ꯀꯟ ꯑꯗꯨꯃꯥꯏꯅ ꯁꯨꯝ ꯇꯧꯋꯦ ꯍꯥꯏꯇꯥꯔꯦ
ꯀꯪ ꯑ ꯆꯥꯛ ꯏꯁꯤꯡꯗꯤ ꯑꯗꯨꯝ ꯐꯖꯅ ꯆꯥꯔꯤꯕ ꯅꯠꯇ꯭ꯔꯣ ꯏꯃꯥꯗꯣ
ꯑꯥ ꯆꯥꯛ ꯏꯁꯤꯡꯗꯣ ꯏꯃꯥꯗꯣ ꯈꯔ ꯍꯟꯗꯔꯦ ꯍꯟꯗꯛ ꯃꯔꯛ ꯑꯃꯗꯤ ꯐꯖꯅ ꯆꯥꯔꯦ ꯐꯖꯅ ꯆꯥꯔꯦ ꯇꯧꯔꯝꯕꯅꯦ ꯍꯟꯗꯛꯀꯤ ꯏꯡꯗꯝꯗꯥꯖꯤꯗ ꯀꯥꯂꯦꯟ ꯆꯪ ꯄꯗꯩꯗꯤ ꯆꯥꯛ ꯁꯔꯨꯛ ꯑꯍꯨꯝ ꯊꯣꯛꯄꯒꯤ ꯑꯅꯤ ꯍꯟꯗꯔꯦ
ꯑ ꯍꯧꯖꯤꯛꯇꯤ ꯁꯥ ꯁꯥꯒ ꯁꯥꯔꯛꯄꯅꯤꯅ ꯆꯥꯛꯁꯤ ꯆꯥꯅꯤꯡ ꯏꯆꯥ ꯆꯥꯅꯤꯡꯗꯦꯕꯅꯦ
ꯍꯣꯏ ꯑꯗꯨꯃꯥꯏꯅ ꯇꯧꯋꯦ ꯁꯥꯒꯠꯂꯛꯄꯅꯅꯤ ꯈꯪꯗꯦ ꯃꯁꯥꯁꯦ ꯅꯨꯡꯉꯥꯏꯐꯝ ꯈꯪꯗꯦꯅ
ꯏꯆꯦ ꯍꯣꯏꯒꯤꯗꯤ ꯍꯤꯡꯒꯣꯟ ꯆꯥꯎꯗꯥꯏꯅꯦ ꯍꯤꯡꯒꯣꯟ ꯀꯣꯏꯗꯥꯏꯅꯦ
ꯍꯪꯈꯣꯟꯖꯨ ꯍꯧꯖꯤꯛꯇꯤ ꯀꯣꯏꯕꯝꯒ ꯂꯩꯇ꯭ꯔꯦꯗ ꯃꯐꯝ ꯃꯐꯝ ꯃꯆꯤ ꯃꯆꯤ ꯃꯥꯏ ꯃꯥꯒꯤ ꯖꯒꯥꯗꯣ ꯂꯣꯏꯅ ꯀꯩꯅꯣ ꯇꯧꯈꯤꯕꯗꯨꯗ ꯁꯥꯖꯟꯒꯤꯕꯁꯤꯗ ꯍꯧꯖꯤꯛꯇꯤ ꯃꯔꯣꯏ ꯃꯀꯥ ꯑꯝꯃꯨꯛ ꯊꯥꯡꯐꯝ ꯂꯩꯔꯛꯇ꯭ꯔꯦꯅ ꯈꯟꯅꯔꯦꯗ ꯑꯗꯨꯃꯥꯏꯅ ꯄꯥꯛ ꯀꯝꯂꯥꯗꯒꯨꯝꯕ ꯃ ꯃꯆꯦꯠ ꯃꯔꯥꯡꯇ ꯊꯥꯕꯗꯩ ꯍꯦꯟꯅ
ꯑꯥꯎ ꯕꯣꯔꯥ ꯕꯣꯔꯥꯒꯨꯝꯕ ꯉꯥ ꯕꯣꯛꯁꯀꯨꯝꯕ ꯑꯗꯨꯗ ꯅꯠꯇꯅ ꯍꯤꯡꯒꯣꯜ ꯄꯤꯛꯄ ꯑꯩꯈꯣꯏꯒꯤꯗꯤ ꯎꯄꯥꯏ ꯂꯩꯇꯦ
ꯂꯩꯇꯦ
ꯑꯗꯨꯗ ꯊꯥꯕ ꯅꯠꯇꯅ
ꯎꯝ ꯑꯔꯩꯕ ꯉꯥꯛꯇꯅꯤ ꯅꯣꯡꯉꯥ ꯍꯦꯛ ꯅꯣꯡꯉꯥꯟꯕꯗꯒꯤ ꯁꯤꯖꯤꯟꯅꯔꯛꯏꯕ ꯃꯌꯥꯝꯁꯦ ꯑꯔꯩꯕ ꯉꯥꯛꯇꯅꯤꯗꯅ
ꯃꯥꯅꯦ ꯍꯦꯛ ꯍꯧꯕꯗꯩ ꯂꯣꯏꯕꯧꯅꯦ ꯑꯩꯈꯣꯏ ꯁꯤꯗ ꯂꯩꯔꯤꯁꯤꯗꯤ ꯍꯤꯡꯒꯣꯟ ꯄꯤꯛꯄ ꯑꯩꯈꯣꯏꯒꯤꯗꯤ
ꯃꯥꯅꯦ
ꯍꯌꯦꯡ ꯍꯪꯆꯤꯠꯗ ꯉꯥꯏꯔꯦ ꯀꯥꯡꯁꯦ ꯀꯥꯡ ꯀꯣꯏꯕ ꯆꯠꯂꯨꯁꯤꯀꯣ ꯑꯩ ꯂꯛꯀꯦ ꯑ ꯏꯆꯦ ꯍꯣꯏ ꯃꯌꯥꯝꯗꯣ ꯍꯧꯔꯝꯃꯣ ꯀꯥꯡ ꯀꯣꯏꯕ ꯀꯣꯏ ꯀꯣꯏꯊꯔꯨꯁꯤ
ꯑꯧ ꯑꯩꯈꯣꯏ ꯒ꯭ꯔꯨꯞꯄꯤꯡ ꯁꯥꯔꯒ
ꯑꯥꯎ
ꯄꯤꯡ ꯁꯥꯔꯒ ꯍꯣꯏ ꯂꯥꯡꯗꯔꯒ ꯅꯨꯡꯉꯥꯏꯅ
ꯑ ꯊꯝ ꯊꯝꯕꯥꯜ ꯍꯧꯕꯝꯗꯒ ꯆꯠꯇꯅ
ꯑꯧ ꯑꯧ ꯃꯐꯝ ꯃꯐꯝꯗ ꯀꯤꯍꯣꯝ ꯆꯥꯐꯝꯗꯒ ꯆꯠꯇꯅ
ꯑꯥ
ꯊꯝꯕꯥꯜ ꯍꯧꯐꯝꯗꯒ ꯆꯠꯇꯅ
ꯎꯝ ꯋꯥꯏꯊꯧꯔꯣꯝꯗꯗꯤ ꯀꯤꯌꯣꯝ ꯍꯧ ꯍꯧꯖꯤꯛ ꯍꯧꯔꯝꯃꯅꯤ
ꯍꯧ ꯔꯝ ꯃꯅꯤ ꯅꯨꯡꯉꯥꯏꯕꯅꯤ ꯀꯥꯡꯒꯗꯣ ꯑꯩꯈꯣꯏꯗꯤ ꯏꯄꯥꯝꯗꯗꯤ ꯃꯦꯟ ꯔꯣꯗ ꯃꯄꯥꯟꯗ ꯂꯩꯕꯅꯤꯅꯅꯦ
ꯑꯥ
ꯃꯦꯟꯔꯣꯗ ꯇꯨꯗ ꯀꯥꯡ ꯆꯤꯡꯕ ꯌꯦꯡꯕ ꯂꯥꯛꯄꯗꯣ ꯅꯥ ꯈꯥ ꯋꯥꯡ ꯅꯥꯛ ꯌꯦꯠꯁꯦ ꯁꯣꯝꯗ ꯑꯃꯨꯛ ꯂꯩꯊꯣꯛꯀꯅꯤ ꯁꯣꯝꯗ ꯑꯃꯨꯛ ꯂꯩꯊꯣꯛꯀꯅꯤ ꯒꯥꯔꯤ ꯃꯌꯥꯝ ꯀꯣꯏꯕ ꯆꯠꯅꯕ ꯃꯌꯥꯝꯗꯨ ꯌꯦꯡꯕꯗꯗ ꯊꯕꯛ ꯑꯃꯅꯤ
ꯑ ꯑꯩꯈꯣꯏꯔꯨꯝꯒꯤꯁꯤꯗꯅꯦ ꯑꯗꯣ ꯑꯩꯈꯣꯏ ꯁ꯭ꯋꯥꯏ ꯍꯧꯖꯤꯛꯇꯤ ꯑꯩꯈꯣꯏ ꯁ꯭ꯋꯥꯏꯁꯤꯁꯨ ꯀꯥꯡꯒ ꯏꯆꯤꯡ ꯆꯤꯡꯅꯗ꯭ꯔꯦꯗ ꯀꯩꯗꯧꯔꯝꯃꯣ ꯈꯪꯗꯦ ꯑꯩꯈꯣꯏ ꯑꯩꯈꯣꯏꯅꯒ ꯑꯩꯈꯣꯏꯅꯒ ꯑꯩꯈꯣꯏꯅꯒ ꯑꯉꯥꯡ ꯂꯩꯁꯥꯏꯉꯥꯏꯗ ꯑꯥꯔꯣꯝꯗꯗꯤ ꯀꯥꯡ ꯃꯌꯥꯝꯁꯤꯅ ꯀꯣꯛꯀꯥ ꯉꯥꯎꯏ ꯀꯔꯤꯛ ꯀꯔ꯭ꯤꯛ ꯏꯅꯩ ꯑꯩꯈꯣꯏꯔꯣꯝꯗꯗꯤ
ꯑꯥꯎ ꯑꯗꯨꯃꯥꯏꯅ ꯇꯧꯔꯝꯃꯦ ꯍꯧꯖꯤꯛꯇꯤ ꯏꯔꯥꯡꯅꯅꯤ ꯈꯪꯗ꯭ꯔꯦ ꯑꯗꯒꯤ ꯚꯃꯣꯟ ꯌꯥꯝ ꯂꯩꯔꯛꯇꯕꯅꯅꯤ ꯈꯪꯗ꯭ꯔꯦ ꯃꯩꯇꯩ ꯑꯅꯝꯕ ꯑꯣꯟꯊꯣꯛꯅꯔꯛꯑꯦꯗꯅ
ꯑꯥ ꯑꯗꯣ ꯑꯉꯥꯡꯁꯤꯡ ꯑꯉꯥꯡꯁꯤꯡ ꯀꯥ ꯌꯦꯡꯉ ꯑꯉꯥꯡꯁꯤꯡ ꯀꯥꯡ ꯌꯦꯡꯍꯟꯒꯦꯗꯤ ꯀꯣꯅꯨꯡꯗ ꯑꯣꯏꯅꯥ ꯄꯨ ꯇꯥꯕꯅꯤ ꯑꯆꯧꯕ
ꯄꯨꯇꯝꯅꯤ ꯑꯥ ꯀꯣꯅꯨꯡ ꯀꯥꯡ ꯑꯣꯏ ꯄꯨ ꯇꯥꯕꯅꯤ
ꯑ
ꯀꯣꯅꯨꯡ ꯀꯥꯡ ꯒꯥꯁꯦ ꯑꯩꯈꯣꯏ ꯊꯥꯏꯅꯗꯤ ꯆꯍꯤ ꯈꯨꯗꯤꯡ ꯆꯠꯂꯛꯑꯦ
ꯊꯧꯔꯤ ꯆꯤꯡꯕꯒꯥ ꯌꯥꯎꯔꯛꯏ
ꯑꯥ ꯑꯩꯈꯣꯏ ꯏꯆꯥꯁꯤꯡꯁꯤꯗꯤ ꯀꯣꯅꯨꯡ ꯀꯥꯡꯒꯥ ꯑꯝꯇ ꯎꯖꯗ꯭ꯔꯤꯅꯤꯗꯣ ꯄꯨꯕꯤꯗꯕꯅꯤꯅ ꯑꯗꯨꯅ ꯍꯟꯗꯛꯇꯤ ꯄꯨꯔꯒ ꯄꯨꯔꯒ ꯆꯠꯄꯤꯌꯨꯁꯤ ꯂꯣꯏꯅ
ꯑꯥꯎ ꯑꯥꯎ
ꯅꯣꯡ ꯐꯥꯗꯣꯛꯁꯨ ꯑꯩꯈꯣꯏ ꯄꯨꯂꯞ ꯆꯠ ꯌꯥꯏ ꯅꯠꯇ꯭ꯔꯥ
ꯌꯥꯏ ꯃꯣꯏꯁꯨ ꯀꯥꯡ ꯃꯁꯛꯇꯨ ꯈꯪꯖꯍꯧꯅꯕ ꯄꯨꯡꯃꯨꯠ ꯃꯨꯠꯇꯔꯤ ꯀꯟꯁꯤꯗ ꯀꯥꯡ ꯍꯟꯖꯜꯂꯛꯑꯒ ꯕꯥꯃꯣꯟꯗ ꯑꯃꯨꯛ ꯅꯨꯡꯉꯥꯏꯔꯛꯑꯦ ꯃꯇꯝꯗꯣ ꯑꯧ ꯀꯦꯖꯤ ꯆꯥꯕꯒꯤ ꯇꯣꯏꯇꯦꯠ ꯆꯣꯡꯕꯒꯤ ꯆꯥꯂꯤ ꯁꯥꯕꯒꯤ ꯃꯈꯟ ꯃꯈꯟ
ꯑꯈꯣꯏꯖꯨ ꯌꯥꯝ ꯌꯥꯎꯔꯛꯑꯦ
ꯑꯧ ꯂꯩꯁꯕꯤ ꯄꯥꯈꯪ ꯑꯣꯏꯔꯤꯉꯩꯗꯗꯤꯀꯣ ꯑꯁ ꯆꯥꯂꯤ ꯁꯥꯕꯁꯤꯗ ꯑꯥ ꯌꯦꯡ ꯚꯕꯣꯛ ꯃꯌꯥꯝ ꯂꯥꯛꯄꯁꯤꯡꯁꯤꯗ ꯃꯤꯠ ꯆꯥꯅꯗꯅꯀꯣ ꯃꯤꯠꯆꯤ ꯈꯠꯅꯗꯅ ꯄ꯭ꯔꯣꯒꯥꯝ ꯊꯥꯅꯗꯅ ꯑꯆꯥꯄꯣꯠ ꯂꯩꯅꯗꯅ
ꯅꯨꯡꯉꯥꯏꯈꯔ ꯆꯥꯅꯤ
ꯑꯗꯨꯒꯤ ꯑꯗꯨꯒꯤ
ꯑꯗꯨꯏ ꯃꯍꯥꯎꯒꯇꯤ ꯍꯧꯖꯤꯛꯇꯤ ꯎꯝꯍ ꯑꯗꯨꯏ ꯃꯍꯥꯎꯒꯇꯤ ꯍꯧꯖꯤꯛꯇꯤ ꯃꯝꯖꯤꯜꯂꯛꯑꯦ
ꯃꯥꯝꯖꯤꯜꯂꯛꯑꯦ ꯎꯒꯤꯗ꯭ꯔꯦ ꯀꯥꯕꯨꯛ ꯃꯁꯛ ꯎꯔꯛꯇꯔꯦ
ꯎꯝ ꯑꯉꯥꯡꯖꯤꯡꯖꯤꯗꯤ ꯑꯗꯨꯏ ꯃꯁꯛꯀꯗꯣ ꯈꯪꯖꯄꯣꯠꯇ꯭ꯔꯦ
ꯑꯥ ꯑꯩ ꯂꯥꯛꯄ ꯀꯨꯝꯗ ꯁꯤ ꯀꯥꯡ ꯑꯅꯤꯔꯛꯇꯤ ꯆꯤꯡꯉ ꯃꯥꯜꯂꯦ ꯑꯗꯨꯗꯩ ꯀꯥꯡ ꯎꯒꯤꯗ꯭ꯔꯦ ꯍꯣꯏ ꯁ꯭ꯀꯨꯜꯒꯤꯕꯨꯗꯤ ꯉꯥꯏꯍꯛ ꯊꯣꯛꯑ ꯌꯦꯡꯍꯜꯂꯨꯏꯀꯣ
ꯍꯣꯏ ꯍꯣꯏ
ꯑꯗꯨ ꯅꯠꯇꯅ ꯑꯈꯣꯏ ꯂꯩꯀꯥꯏꯒꯤ ꯑꯈꯣꯏ ꯂꯩꯔꯛꯇꯒ ꯍꯩꯔꯨꯛꯂꯥꯛ ꯍꯩꯔꯨꯛꯀ ꯑꯣꯛꯄꯗꯨꯒꯤ ꯑꯝꯇ ꯈꯪꯒꯤꯗ꯭ꯔꯕꯅꯤꯗꯣ ꯏꯆꯥꯖꯤꯡꯖꯦ
ꯃꯥꯅꯦ ꯃꯥꯅꯦ ꯀꯥꯡꯒꯤ ꯍꯩꯔꯨꯛ ꯁꯦꯝꯕ ꯀꯥꯏꯅ ꯑꯈꯣꯏ ꯊꯕꯛ ꯑꯃꯅꯤ ꯑꯣꯏꯖꯔꯤꯝꯅꯦꯕ ꯑꯗꯩꯗꯨꯗ ꯑꯗꯣ ꯍꯧꯖꯤꯛꯇꯤ ꯍꯩꯔꯨꯛꯁꯨ ꯁꯦꯝꯒꯤꯗ꯭ꯔꯦ ꯀꯥꯡ ꯍꯩꯔꯨꯛ ꯁꯦꯝꯅꯕ ꯊꯥꯂꯤ ꯐꯖ ꯐꯖꯕꯒ ꯄꯨꯊꯣꯛ ꯅ ꯍꯧꯖꯤꯛꯇꯤ ꯑꯗꯨꯝꯕꯒꯗꯣ ꯗꯔꯀꯥꯔ ꯀꯦꯝ ꯑꯣꯏꯗ꯭ꯔꯦꯅꯦ ꯄꯨꯊꯣꯛꯇ꯭ꯔꯝꯅꯤꯅ ꯗꯔꯀꯥꯔ ꯇꯗ꯭ꯔꯦꯕ ꯑꯗꯒꯤ
ꯅꯨꯡꯉꯥꯏꯗꯅ ꯑꯈꯣꯏ ꯃꯌꯥꯝ ꯊꯣꯛꯇꯅ ꯏꯁꯤꯡ ꯍꯩꯗꯣꯛꯇꯅ ꯀꯥꯡꯥꯡ ꯆꯤꯡꯁꯤꯜꯂꯛꯄ ꯉꯥꯏꯗꯅ
ꯑꯥ
ꯃꯇꯦꯛꯀ ꯆꯤꯡꯕ ꯌꯥꯎꯗꯅ ꯀꯥꯡꯒꯣꯡꯗꯒ ꯂꯥꯏꯕꯛ ꯀꯠꯇꯅ
ꯑꯗꯣ ꯑꯈꯣꯏꯒꯤꯗꯤ ꯑꯈꯣꯏ ꯕꯥꯆꯧ ꯑꯈꯣꯏ ꯕꯕꯥꯍꯣꯏꯗꯣ ꯍꯔ ꯈꯣꯏ ꯕꯥꯖꯧꯍꯣꯏꯗꯣ ꯈꯣꯏ ꯀꯥꯡꯒꯤ ꯗꯣꯟ ꯊꯤꯟꯕꯗꯣ ꯀꯥꯡꯒꯤ ꯗꯣꯟ ꯊꯤꯟꯕ ꯄꯨꯔ ꯆꯠꯄꯗꯨ ꯌꯥꯎꯋꯦꯕ ꯈꯣꯏ ꯕꯕꯥꯍꯣꯏ ꯈꯣꯏ ꯕꯥꯆꯧꯍꯣꯏꯗꯤ ꯑꯗꯨꯅ ꯑꯩꯗꯤ ꯑꯈꯣꯏꯖꯨ ꯈꯣꯏꯒꯤ ꯑꯗꯨꯏ ꯗ꯭ꯔꯦꯁꯀ ꯁꯦꯠꯂꯒ ꯀꯥꯡ ꯀꯥꯡ ꯕꯃꯣꯟꯅ ꯄꯥꯏꯕ ꯀꯥꯡꯁꯤꯗꯣ ꯑꯗꯨꯒ ꯄꯥꯏꯔꯒ ꯃꯪꯒꯜ ꯄꯔꯦꯡꯒ ꯁꯤꯔꯒ ꯃꯃꯥꯡ ꯊꯪꯉꯒ ꯆꯤꯡꯕꯒ ꯌꯥꯎꯔꯤ ꯄꯣꯠꯅꯤꯗ
ꯑꯗꯨ ꯅꯨꯡꯉꯥꯏꯔꯛꯇ꯭ꯔꯣ ꯌꯥꯝꯅ
ꯅꯨꯡꯉꯥꯏꯔꯛꯑꯦ
ꯑꯗꯨꯅꯤ ꯅꯨꯡꯉꯥꯏꯔꯛꯄꯅꯤ ꯅꯨꯡꯉꯥꯏꯕꯗꯣ ꯑꯃꯨꯛ ꯍꯜꯂꯛꯑꯔꯣꯏꯅꯦ ꯑꯗꯨꯒꯨꯝꯕꯗꯨꯗꯤ
ꯍꯥꯜꯂꯥꯛ ꯑꯔꯣꯏ
ꯍꯨꯖꯤꯛꯅ ꯃꯈꯜ ꯑꯃꯒꯤ ꯈꯨꯅꯨꯡꯉꯥꯏ ꯑꯃ
ꯑꯥ
ꯇꯥꯡꯀꯛ ꯑꯃꯅꯦꯕ
ꯃꯥꯅꯦ
ꯇꯥꯡꯀꯥꯛ ꯇꯥꯡꯀꯥꯛꯅꯦꯕ
ꯇꯪꯉꯥ ꯇꯥꯔꯝꯃꯦ ꯍꯧꯖꯤꯛ ꯍꯧꯖꯤꯛ ꯑꯩꯈꯣꯏꯒꯤ ꯑꯉꯥꯡꯁꯤꯡꯁꯤꯅ ꯑꯩꯈꯣꯏ ꯇꯧꯔꯛꯄꯗꯨꯒ ꯍꯧꯖꯤꯛꯀ ꯌꯥꯝꯊꯤ ꯈꯦꯠꯅꯔꯦꯗꯅ
ꯈꯦꯠꯅꯔꯦ ꯈꯦꯠꯅꯔꯦ ꯑꯩꯈꯣꯏꯗꯤ ꯕꯥꯃꯣꯟ ꯂꯩꯀꯥꯏ ꯕꯥꯃꯣꯟꯗ ꯑꯩꯈꯣꯏ ꯏꯗꯣꯝꯆꯥ ꯑꯃꯁꯨ ꯑꯣꯡꯉꯦꯕꯀꯣ
ꯑꯥ
ꯑꯁ ꯃꯥꯅ ꯀꯥꯡꯁꯦ ꯅꯨꯡꯇꯤꯒꯤ ꯀꯥꯡ ꯈꯦꯆꯤ ꯊꯤꯜꯂꯛꯀꯗꯣꯏꯅꯦꯕ ꯑꯩꯈꯣꯏ ꯂꯥꯛꯑꯣ ꯌꯥꯗꯦꯅ ꯕꯥꯇꯤꯟ ꯕꯥꯇꯤꯟ ꯀꯣꯝꯄꯥꯛ ꯀꯣꯝꯄꯥꯛ
ꯑꯗꯨ ꯃꯣꯏꯒꯤ ꯑꯗꯨꯒꯤ ꯑꯗꯨꯒꯤ ꯃꯣꯏ ꯈꯦꯆꯤ ꯇꯧꯔꯤꯗꯣ ꯃꯣꯏ ꯂꯩꯀꯥꯏ ꯃꯌꯥꯝꯅ ꯇꯧ ꯄꯩꯁꯥ ꯊꯥ ꯇꯧꯔꯒ ꯇꯩꯔ
ꯄꯥꯂꯤ ꯄꯨꯔꯤꯅꯦ
ꯑꯣ ꯄꯥꯂꯤ
ꯑꯩꯈꯣꯏꯁꯨ ꯄꯨꯔꯛꯑꯦ ꯑꯥ ꯄꯥꯜꯂꯤ ꯄꯨꯅꯩꯅꯦꯕ ꯑꯩꯈꯣꯏꯅ ꯉꯁꯤꯅ ꯑꯩꯈꯣꯏ ꯄꯨꯕ ꯍꯌꯦꯡꯅ ꯅꯣꯏ ꯄꯨꯕ ꯍꯌꯦꯡꯅ ꯃꯣꯏ ꯄꯨꯕ ꯍꯥꯏꯅꯅꯦ ꯄꯥꯂꯤ ꯄꯨꯨꯅꯔꯤꯅꯦꯕ ꯄꯥꯂꯤ ꯄꯨꯕ ꯃꯤꯗꯨꯅ ꯂꯣꯏꯅ ꯃꯆꯟꯁꯤꯡꯗꯣ ꯂꯣꯏ ꯄꯨꯊꯣꯛꯀꯗꯣꯏꯅꯦꯕ
ꯑꯣ
ꯑꯗꯨꯒ ꯑꯩꯈꯣꯏ ꯏꯪꯈꯣꯜꯅ ꯈꯥꯏꯖꯤꯟꯅꯔꯒ ꯄꯨꯂꯞ ꯃꯤ ꯑꯃꯇ ꯑꯣꯏꯕꯁꯨ ꯌꯥꯎꯋꯦꯕ ꯑꯗꯒꯤ ꯃꯤ ꯑꯃꯠꯇꯅ ꯃꯊꯟꯗ ꯄꯨꯖꯒꯦ ꯍꯥꯏꯕꯁꯨ ꯌꯥꯎꯋꯦ ꯄꯥꯂꯤ ꯑꯗꯨꯝ ꯄꯨꯅꯔꯤꯅꯦ ꯑꯌꯨꯛꯁꯤꯅ ꯎꯁꯣꯞ ꯇꯧꯔꯅꯤ ꯅꯨꯡꯗꯥꯡꯁꯤꯅ ꯈꯦꯆꯤ ꯇꯧꯔꯅꯤ ꯄꯥꯂꯤ ꯄꯨꯕ ꯏꯃꯨꯡꯗꯨꯅ ꯑꯗꯨꯝ
ꯑꯣ
ꯑꯗꯣ ꯑꯩꯈꯣꯏꯗꯤ ꯄꯥꯂꯤꯒꯁꯦ ꯌꯥꯝ ꯄꯨꯔꯛꯑꯦ ꯑꯩꯈꯣꯏꯗꯤ ꯀꯥꯡ ꯃꯅꯨꯡꯁꯤꯗ ꯆꯥꯛꯀ ꯊꯣꯡꯗꯦ ꯈꯦꯆꯤ ꯆꯥ ꯆꯥꯛꯀ ꯊꯣꯡ ꯌꯥꯄꯣꯠꯇꯦ ꯑꯩꯈꯣꯏꯒꯤ ꯏꯕꯨꯕꯣꯛ ꯍꯣꯏ ꯄꯨꯄꯨꯍꯣꯏ ꯂꯩꯔꯤꯉꯩꯗꯗꯤꯀꯣ ꯃꯣꯏ ꯊꯋꯥꯏ ꯌꯥꯝ ꯌꯥꯎꯖꯩꯌꯦꯕ ꯀꯥꯡꯒꯤ ꯑꯗꯨꯅ ꯕꯥꯃꯣꯟ ꯏꯃꯨꯡꯅꯁꯨ ꯌꯥꯝꯅ ꯗꯥꯛꯁꯟꯅꯕ ꯍꯥꯏꯇꯥꯔꯦ ꯆꯥꯛꯀ ꯊꯣꯡ ꯌꯥꯄꯣꯠꯇꯦ ꯁꯥꯎꯗꯣꯏꯅꯦꯕ ꯑꯗꯨꯗ ꯃꯥꯝꯇꯣꯞꯇ ꯂꯣꯏ ꯊꯣꯂꯛꯀꯗꯧꯕꯅꯤ ꯆꯥꯛ ꯊꯣꯡꯕ ꯌꯥꯗꯦꯅ ꯑꯗꯨꯅ ꯃꯥꯝꯇꯣꯞꯇ ꯑꯗꯨꯝ
ꯑꯗꯩ ꯑꯩꯈꯣꯏ ꯍꯧꯖꯤꯛꯀꯥꯟꯒꯤ ꯑꯩꯈꯣꯏ ꯁ꯭ꯋꯥꯏ ꯁ꯭ꯋꯥꯏ ꯂꯩꯕ ꯕꯥꯃꯣꯟꯁꯤꯡꯖꯦ ꯄꯥꯜꯂꯤ ꯄꯨꯅꯤꯡꯉꯥꯏ ꯂꯩꯇꯕꯩ ꯋꯥꯅꯦ ꯀꯥꯡꯒ ꯑꯝꯇ ꯆꯤꯡꯗ꯭ꯔꯤꯁꯦ
ꯑꯣꯏꯔꯝꯕꯁꯨ ꯌꯥꯏ ꯈꯪꯗꯦ ꯍꯧꯖꯤꯛꯀꯥꯟꯗꯤ ꯑꯝꯇ
ꯆꯪꯉꯤꯗꯅ ꯄꯤꯁꯥ ꯌꯥꯝꯅ
ꯍꯣꯏ ꯍꯣꯏ ꯆꯪꯉꯤ ꯆꯪꯉꯤ
ꯎꯝ
ꯈꯣꯏꯗꯤ ꯆꯍꯤ ꯈꯨꯗꯤꯡꯒꯤ ꯄꯨꯔꯛꯑꯦ ꯏꯄꯥꯝꯗ ꯄꯥꯜꯂꯤ ꯃꯉꯥꯅꯤ ꯆꯟ ꯕ ꯇꯔꯨꯛꯅꯤ ꯆꯟꯕ ꯇꯔꯦꯠꯅꯤ ꯆꯟꯕ ꯑꯅ ꯅꯨꯃꯤꯠ ꯃꯥꯄꯟꯅꯤ ꯅꯤꯄꯥꯜꯅꯤꯅꯤꯗꯅ ꯀꯥꯡꯁꯦ ꯑꯗꯨ ꯑꯗꯣ ꯌꯨꯝꯗꯣꯡ ꯍꯧꯗꯤꯉꯩ ꯑꯗꯨꯃꯥꯏꯅ ꯄꯥꯜꯂꯤ ꯂꯣꯏ ꯄꯨꯅꯔꯦ ꯄꯥꯂꯤ ꯄꯨꯗꯕ ꯅꯨꯃꯤꯠ ꯑꯣꯐ ꯂꯩꯕ ꯅꯨꯃꯤꯠꯁꯤꯅ ꯕꯥꯃꯣꯟꯅ ꯑꯗꯨꯝ ꯄꯨꯖꯔꯦ ꯍꯥꯏꯗꯤ ꯄꯨꯖꯒꯦ ꯄꯨꯖꯒꯦꯅ ꯑꯩꯈꯣꯏꯅ ꯑꯗꯨꯝ ꯍꯥꯏꯖꯩ ꯍꯥꯏꯕ ꯄꯥꯜꯂꯤꯁꯤꯗꯤ ꯑꯩꯈꯣꯏ ꯄꯥꯜꯂꯤ ꯄꯨꯖꯒꯦ ꯑꯩꯈꯣꯏ ꯄꯥꯜꯂꯤ ꯄꯨꯖꯒꯦꯅ ꯂꯥꯏ ꯀꯠꯊꯣꯛꯄꯅꯤꯗꯅ ꯑꯗꯨꯗꯨꯅ ꯄꯨ ꯆꯠꯂꯦ ꯑꯗꯨꯅ ꯍꯥꯏꯁꯤꯅꯤ ꯅꯍꯥꯟꯋꯥꯏ ꯑꯥ ꯚꯥꯃꯣꯟ ꯂꯩꯀꯥꯏꯗꯩ ꯈꯦꯠꯆꯤ ꯀꯣꯝꯄꯥꯛ ꯀꯣꯝꯄꯥꯛ ꯊꯤꯂꯛꯄ ꯀꯥꯟꯁꯤꯗꯅꯅꯦ ꯍꯥꯏꯗꯤ ꯊꯦꯡꯅ ꯄꯣꯔꯛꯑꯕꯅꯤꯅ ꯅꯨꯡꯗꯥꯡ ꯆꯥꯛꯆꯥ ꯇꯣꯡꯅꯔ ꯄꯣꯔꯛꯄꯅꯤꯅ ꯍꯥꯏꯗꯤ ꯂꯣꯏꯁꯟꯕꯗꯗꯤ ꯊꯦꯡꯉꯛꯏꯗꯅ꯫
ꯍꯣꯏ꯫
ꯗꯨꯅ ꯅꯣꯡꯉꯥꯜꯂꯒꯅꯦ꯫ ꯃꯣꯔꯠ ꯇꯦꯛꯄꯒ ꯃꯦꯠꯂꯒ ꯈꯦꯆꯤ ꯆꯖꯤꯛ ꯆꯔꯥ ꯋꯥꯟꯕ ꯍꯥꯎꯒ꯭ꯔꯥꯖꯥꯠꯅꯤ꯫
ꯑꯥꯎ
ꯉꯥꯎ ꯉꯝꯗ꯭ꯔꯤ ꯍꯨꯖꯤꯛꯐꯥꯎ꯫
ꯆꯦ ꯆꯦ ꯆꯣꯡꯕ ꯂꯣꯏꯔꯀꯥꯟꯗ ꯃꯤ ꯄꯤꯖ ꯂꯣꯏꯔꯀꯥꯟꯗ ꯇꯧꯅꯔꯛꯄꯅꯤꯅ
ꯍꯣꯏ ꯍꯣꯏ ꯍꯣꯏ ꯑꯗꯒꯤ ꯃꯣꯏꯅ ꯀꯩꯅꯣ ꯇꯧꯗ꯭ꯔꯤꯉꯩꯗ ꯍꯥꯟꯅ ꯀꯣꯊꯣꯛꯑꯒ ꯊꯤꯜꯂꯛꯄꯁꯨ ꯌꯥꯎꯋꯤ ꯉꯟꯕꯕꯨꯗꯤ
ꯎꯝ
ꯑꯗꯣ ꯑꯅꯝꯕꯅꯗꯤ ꯂꯣꯏꯁꯤꯟ ꯈꯣꯝꯖꯤꯟ ꯇꯧꯕꯗ ꯃꯄꯨ ꯃꯄꯨꯗꯣ ꯆꯠꯈꯤꯕꯗꯣ ꯐꯔꯛ ꯇꯥꯏꯗꯅ꯫ ꯑꯗꯨꯅ ꯂꯣꯏꯔꯛꯄꯒ ꯑ ꯇꯧꯔꯛ ꯑꯗꯨꯃꯥꯏꯅ ꯑꯅꯝꯕ ꯇꯧꯔꯦ ꯑꯗꯨꯅ ꯌꯥꯝ ꯅꯨꯡꯉꯥꯏꯔꯛꯏꯗ ꯀꯥꯡ ꯀꯥꯡꯁꯦ
ꯑꯣ ꯐꯔꯦ ꯐꯔꯦ ꯑꯗꯨꯏꯗꯤ ꯍꯌꯦꯡ ꯑ ꯍꯣꯌꯦꯡ ꯍꯣꯌꯦꯡ ꯑꯃꯨꯛ ꯁꯥꯟꯅꯔꯁꯦ꯫
ꯍꯣꯏ ꯍꯣꯏ
ꯑ ꯊꯝꯃꯒꯦ ꯑꯗꯨꯝ ꯁꯥꯟꯅꯁꯤꯀꯣ ꯋꯥꯔꯤ ꯑꯗꯣ ꯀꯥꯎꯅꯗꯅꯕ
ꯍꯣꯏ ꯍꯣꯏ ꯍꯣꯏ
ꯎꯝ ꯎꯝ ꯊꯝꯃꯒꯦ꯫
ꯍꯣꯏ ꯍꯣꯏ ꯃꯔꯛ ꯃꯔꯛꯇ ꯑꯗꯨꯝ ꯇꯣꯏ ꯇꯣꯏꯅ ꯐꯥꯎꯅꯔꯁꯤ꯫
ꯑꯥ ꯑꯥꯎ
ꯊꯝꯃꯦ ꯊꯝꯃꯦ